ꯍꯜꯂꯣ
ꯑꯥꯎ
ꯐꯖꯅ ꯇꯥꯔꯕꯣ
ꯎꯄꯥꯏ ꯑꯩꯅ ꯇꯧꯕꯨꯗꯣ
ꯑꯥ
ꯑꯩꯅ ꯇꯧꯔꯒ ꯑꯩꯉꯣꯟꯗ ꯑꯗꯨꯝ ꯀꯣꯜ ꯂꯥꯛꯁꯤꯜꯂꯦꯕꯀꯣ
ꯎꯝ
ꯑꯗꯨ ꯑꯩ ꯒ꯭ꯌꯥꯟ ꯇꯥꯗꯦꯗꯅ ꯁꯃꯤꯠ ꯇꯧꯔꯨꯕ
ꯑ
ꯑꯗꯨꯒꯕꯨ ꯀꯩꯅꯣ ꯀꯔꯤ ꯑꯃꯨꯛ ꯖꯦꯔꯣꯗ ꯆꯠꯄꯤꯗꯣ ꯑꯗꯨꯊꯣꯛꯈ꯭ꯔꯦ
ꯑꯗꯨꯅꯦ ꯑꯩꯁꯨ ꯖꯦꯔꯣ ꯆꯠꯂꯒ ꯃꯌꯥꯝ ꯂꯩꯔꯦ ꯍꯌꯦꯡ ꯌꯥꯗꯣꯏꯔꯥ ꯌꯥꯔꯣꯏꯗꯣꯏꯔꯥ ꯑꯩ ꯈꯪꯗ꯭ꯔꯦ ꯃꯣꯏ ꯇꯥꯛꯆꯅꯧꯕꯗꯣ ꯑꯗꯨꯁꯨ ꯐꯣꯟ ꯑꯦ ꯐ꯭ꯔꯦꯟꯁꯦ ꯑꯁꯤꯁꯦ ꯂꯣꯏꯗ꯭ꯔꯤ ꯑꯗꯨꯗꯨꯅ ꯇꯥꯛꯁ ꯑꯅꯧꯕꯗꯣ ꯍꯥꯞꯄ ꯌꯥꯗ꯭ꯔꯤꯑꯅ ꯇꯧ ꯂꯩꯔꯦ ꯑꯗꯨꯒꯤ ꯐꯣꯟꯕꯨꯗꯤ ꯃꯤ ꯇꯔꯥꯒ ꯇꯔꯨꯛꯂ ꯇꯔꯥ ꯇꯔꯦꯠꯂ ꯇꯧꯈ꯭ꯔꯕꯅꯦꯕ ꯑꯗꯨꯗ ꯖꯦꯔꯣ ꯖꯦꯔꯣ ꯆꯠꯈꯤꯕ ꯑꯅꯤ ꯑꯍꯨꯝ ꯌꯥꯎꯈꯔꯦꯕ ꯑꯗꯨꯏꯅꯦ ꯑꯩꯅ ꯄꯥꯈꯠꯂꯤꯁꯤꯅ
ꯀꯩꯁꯨ ꯀꯥꯏꯗꯦ ꯀꯔꯤꯗꯨꯒꯤ ꯄ꯭ꯔꯣꯕ꯭ꯂꯦꯝ ꯑꯣꯏꯔꯣꯏ ꯍꯥꯏꯗꯤ ꯑꯩꯒꯤ ꯇꯖ ꯀꯣꯡ ꯁꯥꯥ ꯁꯣꯡꯕꯗꯣ
ꯎꯝ
ꯁꯨꯒꯦꯗꯤꯤ ꯇꯃꯤ ꯑꯔꯦꯕ ꯍꯥꯏ ꯁꯀꯣꯜꯗꯨ ꯈꯛꯇꯅꯦꯕ ꯀꯩꯒꯨꯝꯕ
ꯌꯥꯗ꯭ꯔꯦ ꯍꯥꯏꯔꯒꯁꯨ ꯌꯥꯗ꯭ꯔꯦ ꯍꯥꯏꯔꯗꯤ ꯑꯩꯗꯤ ꯀꯥꯏꯗ ꯇꯧꯗꯣꯏꯕ ꯃꯣꯏꯅ ꯍꯥꯏꯗꯤ ꯀꯣꯜ ꯃꯈꯥ ꯇꯥꯅ ꯄꯤꯊꯔꯛꯑꯗꯤ ꯇꯧꯔꯦ ꯅꯠꯇ꯭ꯔꯥ
ꯎꯝ
ꯎ ꯀꯥꯏꯗ ꯏꯁꯩꯅꯣ ꯁꯛꯀꯠꯂꯛꯏꯗꯨꯅꯣ
ꯑꯥꯆꯨꯝ ꯁꯨꯃꯥꯡꯥꯡꯣꯗ ꯑꯩꯈꯣꯏ ꯏꯁ ꯑꯩꯅꯃꯕꯤꯗꯣ ꯃꯥꯗꯣ
ꯑꯣ
ꯑꯗꯨꯗꯨ ꯃꯥ ꯌꯨꯝꯗ ꯂꯥꯛꯑꯀꯥꯟꯗ ꯍꯥꯏꯔꯛꯑꯣ ꯆꯠꯃꯤꯟꯅꯁꯦ ꯍꯥꯏꯈꯤꯕꯨꯝꯅꯦꯕ ꯉꯁꯤꯗꯤ ꯅꯪꯉꯔꯣꯏ ꯀꯩꯅꯣ ꯆꯠꯂꯨꯔꯕꯅꯤꯅ ꯊꯕꯛ ꯆꯠꯊꯣꯛꯎꯔꯕꯅꯤꯅ ꯑꯌꯨꯛ ꯆꯠꯄꯗꯣ
ꯎꯝ
ꯑꯗꯨ ꯅꯪꯉꯔꯣꯏ ꯅ ꯃꯥꯒ ꯍꯣꯔꯦꯟ ꯄꯨꯟ ꯆꯪꯃꯤꯟꯅꯔꯁꯦꯅ ꯑꯌꯨꯛꯇꯕꯨꯗꯤ ꯆꯪꯅꯤꯡꯉꯝꯕꯅꯤ ꯑꯗꯨꯣꯏꯅ ꯐꯔꯠꯇꯨ ꯇꯥꯟꯅꯔꯅꯦꯅ
ꯀ ꯄꯦ ꯍ ꯁꯤꯀ ꯔꯣ ꯑꯉꯥꯡ ꯈꯔ ꯍꯥꯞꯆꯤꯟꯈꯤꯗꯧꯅꯤ ꯍꯥꯏ ꯅ꯭ꯌꯨꯖꯤꯂꯥꯟ ꯍꯥꯏꯅ ꯑꯉꯥꯡ ꯑꯃꯁꯨ ꯂꯩꯑꯦꯕꯀꯣ
ꯎꯝ
ꯃꯣꯏ ꯐꯪ ꯐꯪꯗ꯭ꯔꯕ ꯑꯩꯒꯤ ꯇꯥꯔꯒꯦꯠ ꯌꯧꯔ ꯂꯣꯏꯔꯦ
ꯎꯝ ꯑꯗꯨꯃꯥꯏꯅ ꯇꯧꯅ ꯃꯣꯏꯁꯨ ꯀꯩꯅꯣ ꯇꯧꯖꯔꯗꯤ
ꯅꯧꯗ꯭ꯔꯗꯤ ꯃꯣꯏ ꯐꯪꯖꯔꯅꯤ ꯀꯩꯅꯣ ꯇꯧꯗ꯭ꯔꯗꯤ ꯃꯣꯏ ꯇꯣꯛꯑꯦꯗꯅ
ꯎꯝ
ꯍꯥꯏꯗꯤ ꯈꯔ ꯅꯤꯗꯦꯠ ꯑꯣꯏꯕ
ꯎꯝ ꯍꯣꯏ ꯈꯔꯦ ꯍꯦꯟꯅ ꯀꯩꯅꯣ ꯇꯧꯕ ꯀꯥꯡꯪꯉꯣ ꯅ ꯆꯠꯂꯥꯡꯈꯩꯁꯤ ꯅꯣꯏ ꯌꯥꯔꯟꯕꯤꯗꯨ ꯅꯠꯇ꯭ꯔꯣ
ꯅꯠꯇꯦ ꯅꯠꯇꯦ ꯑꯩꯣꯏ ꯃꯆꯦꯅꯤ ꯌꯥꯏꯕꯤꯗꯨꯗꯤ ꯑꯩ ꯀꯧꯅꯗꯦꯗ
ꯀꯧꯅꯔꯨꯅꯨ ꯉꯥꯍꯟꯁꯨ ꯐꯩꯅꯒ ꯌꯦꯡꯉꯦ ꯑꯩꯉꯣꯟꯗ
ꯁꯨꯝꯃꯀꯥꯏ ꯑꯗꯋꯥꯏꯗꯣ
ꯎꯝ ꯁꯃꯨꯀꯥꯏꯗꯋꯥꯏ ꯂꯩ
ꯑꯗꯨꯏꯗꯣ ꯂꯩꯍꯧꯋꯦꯕ ꯎꯝ ꯑꯩꯅ ꯀꯦꯝꯁꯨ ꯍꯥꯏꯕ ꯅꯠꯇꯕ ꯑꯗꯨꯒ ꯂꯝꯕꯤꯗ ꯆꯠꯆꯕꯅꯦꯕ ꯑꯩꯗꯣ
ꯌꯥꯔꯦ ꯇꯣꯛꯑꯣ
ꯑꯗꯨ ꯐꯩꯅ ꯌꯦꯡꯉꯛꯄꯩ ꯋꯥꯅꯤ
ꯀꯅꯥꯅꯣ ꯅꯪꯅ ꯂꯥꯛꯀꯅꯤ ꯍꯥꯏꯗꯨꯕꯣ
ꯂꯤꯃꯥ
ꯔꯤꯃꯥ
ꯎꯝ
ꯃꯆꯛ ꯑꯃ ꯂꯥꯛꯑꯒ ꯆꯠꯃꯤꯟꯅꯁꯤ ꯍꯥꯏꯕ
ꯎꯝ
ꯑꯗꯨ ꯅꯪ ꯍꯌꯦꯡ ꯒ꯭ꯌꯥꯁꯅ ꯀꯝꯗꯧꯕ
ꯑꯁ ꯒꯤꯌꯁ ꯇꯨꯅꯦ ꯃꯊꯥ ꯁꯥꯏꯁꯦ
ꯕꯂꯦꯛꯇꯁꯨ ꯐꯪꯗ꯭ꯔꯕ
ꯕ꯭ꯂꯦꯛꯇꯗꯤ ꯐꯪꯉꯦ ꯄꯩꯁꯥꯗꯨ ꯌꯥꯝ ꯌꯥꯝꯕꯅꯤꯅ ꯑꯗꯒꯤ ꯍꯧꯖꯤꯛ ꯄꯩꯁꯥꯗꯣ ꯂꯩꯕꯁꯨ ꯑꯣꯏꯗꯕ ꯑꯗꯨꯒꯤꯅꯦꯕ
ꯇꯉꯥꯏ ꯐꯗꯗꯤ ꯂꯧꯗꯣꯏ ꯅꯠꯇ꯭ꯔꯣ
ꯎꯝ ꯑꯩꯈꯣꯏ ꯃꯥꯍꯣꯏꯗꯕꯨꯗꯤ ꯁꯤꯟꯅꯈ꯭ꯔꯕꯅꯦ ꯑꯗꯣ ꯕ꯭ꯂꯦꯛꯀꯤꯗꯣ
ꯁꯄꯣꯁ ꯅꯪ ꯂꯩꯇ꯭ꯔꯦꯅ ꯈꯜꯂꯣꯕ ꯅꯪ ꯉꯥꯛꯇꯁꯨ ꯃꯩ ꯁꯤꯖꯤꯟꯅꯕꯁꯨ ꯁꯨꯡꯌꯥꯃꯛ ꯌꯥꯗ꯭ꯔꯗꯤ ꯅꯪ ꯀꯃꯥꯏꯅ ꯇꯧ ꯇꯥꯔꯦ ꯀꯔꯤ ꯆꯥꯔꯨ ꯇꯥꯔꯦ
ꯑꯗꯨꯏꯗꯨꯒꯤ ꯑꯩꯅ ꯉꯁꯤꯗꯣ ꯌꯦꯡꯉꯣꯗ ꯃꯣꯏ ꯆꯠꯄꯨꯗꯤ ꯆꯠꯈꯤꯕ ꯂꯩꯕꯥꯛ ꯂꯩꯒ꯭ꯌꯥꯁꯀꯤꯗꯣ ꯑꯗꯨꯗ ꯕꯨꯛ ꯑꯅꯤ ꯂꯩꯕꯅꯦꯕ ꯑꯩꯈꯣꯏꯒꯤ ꯑꯅꯤꯃꯛ ꯄꯨꯔꯒ ꯍꯥ
ꯕꯁ ꯇꯥ ꯆꯠ ꯇꯔꯦ
ꯑꯗꯨꯅꯦ ꯕꯁꯇꯗꯤ ꯄꯣꯠꯁꯦ ꯑꯃꯨꯛ ꯌꯥꯝꯗꯣꯏꯕ ꯂꯒꯦꯖꯇꯨꯃ ꯂꯩꯔꯅꯤ ꯁꯤꯂꯤꯟꯗꯔꯗꯨꯃ ꯂꯩꯔꯅꯤ ꯑꯗꯒꯤ ꯃꯣꯝꯄꯥꯛꯇꯣ ꯑꯗꯨꯁꯨꯅꯦ ꯃꯣꯝꯄꯥꯛꯀꯥ ꯍꯌꯦꯡ ꯄꯣꯠ ꯆꯩꯗꯣ ꯈꯔ ꯂꯩꯔꯨꯗ ꯌꯥꯔꯣꯏ ꯉꯁꯤ ꯁꯒꯣꯜꯁꯦꯟꯅꯤꯅ ꯇꯩꯕꯗꯣ ꯐꯩ ꯐꯠꯇꯦ ꯇꯧꯅꯩꯌꯦꯕ ꯎꯝ ꯌꯥꯗ ꯌꯥꯗ꯭ꯔꯒꯅ ꯑꯩꯈꯣꯏ ꯁꯤꯗ ꯄꯥꯕꯩꯅꯦꯕ ꯃꯣꯝꯄꯥꯛꯇꯣ ꯄꯥꯗꯦ ꯅꯥꯏꯗꯅꯀꯣ ꯑꯗꯨꯒꯤ ꯃꯣꯝꯄꯥꯛ ꯑꯃꯗꯤ ꯂꯩꯌꯦꯕ
ꯍꯥꯏꯒꯦ ꯇꯧꯒ
ꯅꯪ ꯍꯌꯦꯡ ꯑꯃꯨꯛ ꯆꯠꯄ ꯂꯦꯞꯄꯕꯣ
ꯑꯩꯅ ꯂꯦꯞꯄꯕꯅꯦ
ꯀꯩꯅꯣ ꯑꯩꯅ ꯂꯦꯞꯄꯕꯅꯤ
ꯍꯥꯏꯗꯤ ꯑꯩ ꯂꯦꯞꯄꯕꯅꯦꯕ ꯂꯦꯞꯄꯤꯁꯦ ꯑꯗꯨꯝ ꯃꯦꯗꯥꯝ ꯍꯣꯏ ꯃꯅꯥꯛꯇ ꯂꯩꯍꯧꯕꯅꯗꯤ ꯁꯦꯐ ꯌꯥꯝ ꯑꯣꯏꯔꯦꯗꯅ
ꯑꯩ ꯀꯩꯅꯣꯝꯃ ꯈꯪꯗ꯭ꯔꯁꯨ ꯀꯩꯅꯣꯝ ꯇꯧꯗ꯭ꯔꯁꯨ
ꯅꯪ ꯍꯥꯏꯈꯤꯕ ꯖꯒꯥꯒꯤ ꯋꯥꯅꯤꯗꯅ
ꯖꯒꯥꯒꯤ ꯅꯠꯇꯦ ꯗꯦꯠ ꯇꯦꯟꯗ ꯁꯦꯃꯤꯅꯥꯔ ꯑꯣꯏꯕꯅꯤꯅ
ꯎꯝ
ꯑꯩꯅ ꯍꯥꯏꯗꯤ ꯑꯩꯅ ꯄꯥꯝꯕꯥ ꯉꯥꯛꯇꯅ ꯄꯔꯐꯦꯛꯁꯨ ꯑꯣꯏꯔꯣꯏ ꯑꯗꯩ ꯀꯣꯏꯁꯟꯒꯨꯝꯕ ꯍꯪꯉꯛꯑꯁꯨ ꯁꯣ ꯃꯦꯗꯥꯝ ꯍꯣꯏ ꯃꯅꯥꯛꯇ ꯂꯩꯔꯒꯥ ꯃꯦꯗꯥꯝ ꯁꯨꯃꯥꯏꯅ ꯍꯪꯉꯛꯄ ꯌꯥꯏꯌꯦ ꯁꯤ ꯀꯃꯥꯏꯅ ꯈꯨꯝꯁꯤꯒꯦ ꯁꯔꯗ ꯑꯣꯏꯔꯁꯨ ꯀꯃꯥꯏꯅ ꯈꯨꯝꯁꯤꯒꯦ ꯍꯥꯏꯕꯗꯣ
ꯎ
ꯑꯗꯨꯝ ꯍꯪꯅꯕ ꯀꯩꯅꯣ ꯇꯧꯅꯕ ꯌꯥꯏꯗꯅ ꯑꯗꯣ ꯉꯔꯥꯡ ꯄ꯭ꯔꯨꯐ ꯎꯝ ꯎꯝ ꯅꯛꯅꯔꯦ ꯀꯩꯅꯣ ꯇꯧꯋꯦ ꯎ ꯁꯤꯡꯖꯃꯩꯁꯨꯅꯦ ꯍꯦꯛ ꯍꯧꯒꯠꯂꯛꯄꯒꯅꯦ ꯃꯦꯗꯥꯝ ꯍꯣꯏꯁꯦ ꯀꯛꯋꯥꯗꯣ ꯀꯛꯋꯥ ꯀꯋꯥ ꯂꯣꯏꯔꯒ ꯁꯤꯡꯖꯃꯩ ꯑꯣꯏꯗꯣꯏꯅꯤꯗꯅ ꯑꯗꯣ ꯀꯛꯋꯥ ꯍꯦꯛ ꯂꯣꯏꯔꯛꯄꯀꯣ ꯁꯤꯡꯖꯃꯩ ꯍꯧꯒꯠꯂꯛ ꯑꯩꯒꯤ ꯍꯦꯛ ꯁꯤꯡꯖꯥꯃꯩ ꯃꯀꯣꯛ ꯋꯥꯏꯗ ꯍꯥꯏꯇꯥꯔꯦ ꯂꯩꯔꯤꯗꯣ ꯍꯥꯏ ꯁꯤꯡꯖꯃꯩ ꯍꯥꯏꯔꯁꯨ ꯑꯥ ꯀꯩꯅꯣ ꯁꯨꯄꯔ ꯃꯥꯔꯀꯦꯠ ꯀꯩꯀꯥ ꯌꯧꯕ ꯅꯠꯇꯦꯕ
ꯀꯣꯂꯦꯖꯇꯗꯤ ꯀꯣꯂꯦꯖ ꯌꯧꯕꯗꯗꯤ ꯕꯔꯥ ꯀꯌꯥꯅꯣ
ꯊꯥꯔꯇꯤ ꯑꯗꯨ ꯊꯥꯔꯇꯤꯁꯦ ꯁꯨꯃꯥꯏꯅ ꯇꯧꯔꯅꯤ ꯑꯩꯈꯣꯏ ꯃꯣꯏ ꯒꯥꯔꯤ ꯃꯆꯥ ꯂꯩꯅꯕꯁꯨ ꯌꯥꯎꯋꯦꯕꯀꯣ ꯑꯗꯒꯤ ꯑꯩꯈꯣꯏ ꯃꯦꯗꯥꯝ ꯑꯃꯁꯨ ꯂꯩ ꯍꯥꯏꯒꯤꯗ꯭ꯔꯣ ꯑꯩꯅ ꯔꯦꯟꯇꯥ
ꯌꯦ
ꯑꯗꯣ ꯃꯣꯏ ꯒꯥꯔꯤ ꯃꯆꯥ ꯆꯠꯄ ꯑꯣꯏꯔꯗꯤ ꯅꯣꯡ ꯐꯥꯗꯣꯛ ꯑꯗꯨꯝ ꯒꯥꯔꯤ ꯊꯥꯎ ꯍꯟꯃꯤꯟꯅꯔꯦꯗꯅ ꯑꯗꯨꯒ ꯂꯝꯕꯤ ꯂꯝꯗꯥꯡ ꯆꯥꯗꯕꯕꯨꯗꯤ ꯑꯣꯏꯗꯦ ꯑꯣꯏꯗꯦ ꯍꯥꯏꯕꯗꯤ ꯑꯣꯇꯣ ꯐꯪꯗꯕ ꯈꯣꯡ ꯃꯇꯦꯛ ꯑꯃ ꯆꯠꯇꯧꯕ ꯍꯥꯏꯕꯗꯨꯃ ꯂꯩꯔꯥꯔꯣꯏ
ꯅꯩ ꯇꯥꯛꯅ ꯀꯥꯏꯗ ꯀꯥꯏꯗ ꯄꯨꯕ
ꯖꯤꯄꯤꯗ ꯑꯗꯨꯝ
ꯌꯄꯤꯗꯨ ꯄꯨꯔꯗꯤ ꯃꯥꯒ ꯃꯥ ꯆꯠꯂꯤ ꯈꯨꯗꯤ ꯑꯗꯨꯝ ꯑꯗꯨꯝ ꯏꯟꯅꯕ ꯌꯥꯗ꯭ꯔꯥꯅꯦ
ꯍꯣꯏꯌꯦ ꯑꯗꯨꯅꯦ ꯍꯥꯏꯁꯦ ꯅꯣꯡ ꯐꯥꯗꯣꯛꯁꯨ ꯀꯩꯅꯣꯗꯣ ꯒꯥꯔꯤꯅ ꯆꯠꯄ ꯑꯣꯏꯔꯗꯤ ꯒꯥꯔꯤꯗ ꯊꯥꯎ ꯍꯟꯃꯤꯟꯅꯔꯒ ꯑꯩ ꯉꯁꯤꯃꯥꯏꯅ ꯍꯥꯟꯈꯤ ꯍꯝ
ꯍꯟꯃꯤꯟꯅꯔꯒ ꯅꯠꯇꯦ ꯍꯜꯂꯒ ꯍꯥꯏꯌꯣ
ꯍꯣꯏꯑ ꯑꯗꯨꯅꯦ ꯍꯥꯏꯁꯦ ꯑꯗꯣ ꯑꯗꯨꯝ ꯆꯠꯃꯤꯟꯅꯔꯒ ꯑꯗꯨꯒ ꯍꯣꯏꯅꯦ ꯆꯠꯃꯤꯟꯅꯔꯨꯕ ꯌꯥꯔꯦꯗꯅ
ꯍꯥꯏꯗꯤ ꯍꯥꯏꯕ ꯇꯟꯅꯤꯕ ꯁꯔꯛꯇꯤ ꯃꯦꯗꯥꯝ ꯉꯁꯤꯗꯤ ꯑꯩ ꯍꯥꯟꯅꯒꯤ ꯑꯃꯨꯛ ꯍꯟꯈꯤꯕ ꯍꯥꯏꯁꯤꯅ ꯃꯥꯁꯨ ꯇꯣꯏꯅ ꯍꯥꯏꯔꯛꯑꯣꯏ
ꯎꯝ
ꯑ ꯅꯪꯅ ꯍꯥꯏꯕꯥꯗꯁꯨ ꯃꯥ ꯑꯗꯨꯝ ꯊꯧꯗꯧ ꯂꯩꯔꯕꯅꯤ
ꯎꯝ
ꯑ꯭ꯔꯣ
ꯍꯣꯏ ꯑꯗꯨ ꯑꯣꯏꯕꯅꯤꯅ ꯀꯩꯅꯣ ꯇꯧꯔꯒꯦ ꯑꯩꯅ ꯑꯗꯒꯤ ꯑꯦꯝ ꯑꯗꯨꯨꯒꯤ ꯂꯥꯏꯕ꯭ꯔꯦꯔꯤꯒꯨꯝꯕ ꯆꯪꯕꯗꯣ ꯑꯗꯨꯕꯨꯗꯤ ꯈꯤꯇꯪ ꯈꯣꯡ ꯆꯪꯉꯅꯤꯗꯅꯀꯣ
ꯎꯝ
ꯂꯝꯕꯤ ꯂꯝꯂꯡ ꯆꯥꯗꯕꯗꯣ ꯑꯣꯏꯗꯕꯅꯤꯅ ꯑꯩꯗꯣ ꯈꯔ ꯃꯣꯏꯗꯣ ꯇꯣꯏꯅ ꯎꯅꯔꯤꯈꯩ ꯑꯩꯒꯤ ꯄ꯭ꯔꯣꯒ꯭ꯔꯦꯁꯇꯣ ꯈꯔ ꯌꯥꯡꯅ ꯆꯠꯇꯣꯏꯕ ꯃꯥꯜꯂꯦꯕ ꯑꯦꯂꯤꯁ ꯏꯅꯥꯔꯃꯤꯅꯥ ꯁꯣꯏꯕ ꯍꯥꯢꯔꯛꯑꯥꯅꯤ ꯑꯗꯒꯤ ꯑꯩ ꯈꯪꯗꯕ ꯃꯌꯥꯝ ꯑꯃ ꯃꯦꯀꯞ ꯇꯧꯕꯤꯔꯅꯤ ꯑꯗꯨꯒꯤ ꯋꯥꯅꯤ
ꯪꯑꯗꯨ ꯑꯩꯅ ꯍꯪꯅꯤꯡꯉꯤꯁꯤꯅ ꯍꯌꯦꯡ ꯕꯁꯇꯔ ꯆꯠꯂꯅ ꯈꯂꯣ ꯁꯇꯔ ꯆ ꯈꯄ ꯃꯊꯛ ꯊꯪꯒꯥꯂ ꯆ ꯀꯍꯦ ꯑꯗꯗꯤ ꯀꯃꯥꯏ ꯄꯨꯁꯤꯂꯨꯅꯤ
ꯑꯗꯨ ꯑꯩꯅ ꯈꯜꯂꯤꯁꯦ ꯕꯁꯇꯥ ꯆꯠꯂꯗꯅ ꯑꯗꯨ ꯃꯃꯨ ꯃꯃꯣ ꯌꯨꯝꯗꯗꯥ
ꯃꯥꯏ ꯒꯥꯔꯤꯗ ꯊꯤꯟꯕꯤꯌꯨ ꯍꯥꯏꯌꯨꯗꯅ
ꯃꯥꯏ ꯒꯥꯔꯤ ꯂꯩꯁꯨ ꯂꯩꯇꯅ
ꯃꯣꯏ ꯀꯥꯔ ꯑꯃ ꯂꯩꯗꯨꯗꯤ
ꯀꯅꯥꯏ ꯀꯥꯔ ꯂꯩꯕ
ꯆꯠꯇ꯭ꯔꯔꯄꯨꯔꯥ
ꯀꯨꯏꯔꯥꯗ
ꯑꯦ ꯑꯗꯨ ꯑꯣꯏꯔꯒꯅ ꯅꯣꯏ ꯀꯩꯅꯣꯗꯨꯗ ꯕꯤꯀ꯭ꯔꯝ ꯊꯤꯍꯜꯂꯨ
ꯌꯡꯉꯥꯒꯦ
ꯍꯣꯏ ꯕꯔꯥꯕꯨꯅ ꯉꯥꯗ ꯑꯗꯨꯝ ꯂꯩꯍꯧꯗꯣꯏꯅꯤꯅ ꯍꯦꯟꯖꯤꯟꯕ ꯌꯥꯏ ꯑꯗꯨ ꯑꯥꯗ ꯅꯪ ꯄꯣꯠ ꯊꯥꯡꯗꯣꯛ ꯊꯥꯡꯒꯤꯅꯨ ꯅꯪ ꯑꯗꯨꯋꯥꯏꯗ ꯅꯣꯏ ꯈꯪꯅꯕ ꯑꯦꯝ ꯌꯨꯗ ꯅꯃꯥꯟꯅꯕ ꯂꯩꯔꯒꯗꯤ ꯑꯦ ꯁꯤ ꯑꯝꯇ ꯊꯥꯡꯖꯃꯤꯟꯅꯁꯤ ꯑꯗꯨꯗꯨ ꯍꯥꯏꯅꯕꯕꯨꯗꯤ
ꯑꯗꯨ ꯑꯩꯅ ꯁꯨꯃꯥꯏꯅ ꯈꯟꯕ ꯂꯥꯏꯟꯗ ꯆꯠꯈ꯭ꯔꯦꯗꯅ
ꯑ
ꯑꯗꯨꯒ ꯑꯦꯝꯌꯨꯃꯤ ꯃꯃꯥꯡꯗ ꯑꯣꯇꯣ ꯃꯌꯥꯝ ꯂꯩꯇ꯭ꯔꯣ ꯑꯗꯨ ꯈꯥꯝꯍꯜꯂꯦꯗꯅ ꯑꯗꯣ ꯑꯣꯇꯣ ꯑꯃ ꯔꯤꯖꯥꯞ ꯇꯧꯔꯒ
ꯑꯣ ꯑꯗꯨ ꯌꯥꯗꯤꯒꯦꯁꯨꯨ ꯀꯥꯏ
ꯀꯌꯥ ꯃꯐꯝꯗꯣ ꯑꯗꯨꯨꯡ ꯊꯥꯡꯖꯤꯟꯈ꯭ꯔꯁꯤꯔꯥꯅ ꯈꯜꯂꯤꯕ
ꯑꯣ ꯑꯗꯨ ꯌꯥꯅꯤ ꯀꯩꯁꯨꯨ ꯀꯥꯏ ꯀꯥꯏꯦ ꯍꯥꯏꯗꯤ ꯑꯩ ꯌꯥꯝꯅ ꯍꯥꯏꯗꯤ ꯂꯝꯕꯤꯁꯨ ꯁꯥꯡꯕꯅꯤꯅꯅꯦ ꯃꯤꯉꯣꯟꯗ ꯌꯥꯝ ꯋꯥꯒꯗ꯭ꯔꯥꯅ ꯍꯥꯏ ꯋꯥꯅꯤꯗ
ꯑꯗꯣ ꯑꯩ ꯉꯥꯏꯍꯥꯛꯇꯪ ꯂꯩꯔ ꯑꯃꯨꯛ ꯇꯧꯔꯛꯀꯦ ꯊꯥꯝꯒꯦ ꯑꯃꯝꯇ ꯅꯪ ꯑꯃꯇ ꯊꯝꯃꯨ ꯅꯪ ꯊꯝꯃꯣ ꯌꯥꯗ꯭ꯔꯦꯕ
ꯑꯣ ꯍꯣꯏ